ꯕꯤꯕꯥ ꯗꯩ ꯀꯟꯕꯤꯕꯗ ꯀꯩꯗꯧꯕ
ꯄꯤꯈ꯭ꯔꯦꯀꯣ ꯑꯗꯩꯗꯤ ꯀꯩꯅꯣ ꯇꯧꯈ꯭ꯔꯅꯤ ꯑ ꯃꯥꯅ ꯑꯗꯨꯝ ꯈꯪꯒꯅꯤ ꯌꯥꯎꯋꯦ ꯑꯗꯒꯤ ꯑꯗꯨꯝ ꯑ ꯃꯥꯁꯦ ꯑ ꯀꯟꯕꯤꯈ꯭ꯔ ꯃꯇꯨꯡꯗ ꯑꯃꯨꯛ ꯅꯦꯛꯁꯇ ꯊꯦꯡꯅꯕ ꯀꯥꯟꯁꯦ ꯑꯃꯨꯛ ꯌꯥꯝ ꯃꯣꯡ ꯆꯥꯗ ꯆꯥꯗꯕ ꯃꯐꯝꯗ ꯃꯥꯁꯦ ꯊꯦꯡꯅꯩ ꯈꯨꯗꯣꯡꯊꯤꯕ ꯃꯇꯝꯗ ꯃꯥꯅ ꯊꯣꯛꯂꯛꯑꯒ ꯊꯧꯅꯥ ꯎꯠꯊꯣꯛ ꯒꯨꯝꯕ ꯃꯇꯥꯡ ꯍꯦꯛꯇ ꯊꯦꯡꯅꯩ ꯏꯟꯇꯔꯅꯦꯠꯁꯦ ꯅꯨꯃꯤꯠꯁꯦ ꯀꯃꯥꯏꯅ ꯇꯧꯒꯦ ꯍꯥꯏ ꯀꯥꯟꯗ ꯀꯩꯅꯣꯒꯤ ꯏꯃꯨꯡꯗ ꯑ ꯁꯤꯀꯥꯟ ꯍꯣꯏꯒꯤ ꯏꯃꯨꯡꯗ ꯊꯧꯗꯣꯛ ꯑꯃ ꯊꯣꯛꯇꯣꯏꯅꯦꯕ ꯑꯣ ꯀꯩ ꯂꯥꯛꯑꯦ ꯍꯥꯏ ꯍꯥꯏꯕꯒꯤ ꯊꯧꯗꯣꯛ ꯑꯃ ꯀꯩꯗꯤ ꯅꯠꯇꯕ ꯃꯤ ꯃꯤꯗꯨꯗ ꯀꯩ ꯃꯥꯟꯈꯤꯗꯅ ꯀꯩ ꯑꯣꯏꯔꯕꯣꯏ ꯅꯤꯡꯗꯅ ꯃꯌꯥꯝ ꯀꯤꯅꯔꯒ ꯂꯩꯕꯒꯤ ꯊꯧꯗꯣꯛ ꯑꯃꯗ ꯑ...... ꯑꯃꯨꯛ ꯏꯟꯗ꯭ꯔꯅꯥꯠꯁꯤꯅ ꯊꯣꯛꯂꯛꯑꯒ ꯑꯦ ꯁꯤꯗꯤ ꯀꯩ ꯅꯠꯇꯦ ꯃꯤꯅꯤ ꯍꯥꯏꯔꯒ ꯃꯥꯅ ꯑꯗꯨꯃꯥꯏꯅ ꯑꯃꯨꯛ ꯌꯥꯝꯅꯕꯨꯗꯤ ꯍꯥꯏꯗꯤ ꯗ꯭ꯔꯃꯥꯇꯤꯛꯄꯨꯗꯤ ꯑꯣꯏ ꯑꯗꯨꯗ ꯑꯣꯏꯏꯁꯨ ꯑꯩ ꯁꯝꯅ ꯑꯗꯨꯝ ꯍꯥꯏꯔꯛꯑꯒꯦꯕꯀꯣ ꯏꯟꯗ꯭ꯔꯖꯤꯅ ꯑꯗꯨꯝ ꯃꯤ ꯑꯗꯣ ꯊꯣꯛꯂꯛꯑꯒ ꯁꯤꯗꯤ ꯃꯤꯅꯦ ꯀꯩ ꯅꯠꯇꯦ ꯍꯥꯏꯔꯒ ꯃꯥꯅ ꯊꯧꯅꯥ ꯑꯗꯨꯝ ꯎꯠꯊꯣꯛꯑꯝꯃꯅꯤ ꯑꯗꯨꯅ ꯃꯌꯥꯝꯅ ꯆꯪꯅꯕ ꯉꯝꯗꯕ ꯃꯐꯝꯗꯨꯗ ꯆꯪꯉꯝꯃꯒ ꯑꯗꯩ ꯃꯥꯅ ꯑꯃꯨꯛꯀ ꯍꯦꯟꯅ ꯏꯟꯗ꯭ꯔꯅꯥꯠꯁꯦ ꯄꯥꯝꯖꯕꯁꯦ ꯍꯦꯟꯒ꯭ꯔꯅꯦꯕ ꯍꯥꯏꯗꯤ ꯃꯒꯤ ꯀꯦꯔꯦꯛꯇꯔ ꯅꯨꯡꯔꯦꯛꯇꯔ ꯏꯟꯗ꯭ꯔꯅꯥꯠꯁꯦ ꯁꯨꯃꯥꯏꯅ ꯇꯧꯕ ꯃꯤꯅꯦꯅ ꯑꯗꯨ ꯈꯪꯍꯧꯗꯅ ꯑꯗꯨꯅ ꯏꯟꯗ꯭ꯔꯅꯥꯠꯁꯤꯅ ꯃꯉꯣꯟꯗ ꯍꯧꯔꯛꯇꯣꯏꯅꯦꯕ ꯑꯩꯒ ꯍꯤꯗ ꯇꯧꯔꯒ ꯉꯥ ꯐꯥꯕ ꯆꯠꯎꯁꯦꯅ ꯍꯥꯏ ꯍꯥꯏꯗꯣꯏꯅꯦꯕ ꯑꯍꯤꯡꯗ ꯑꯗꯩ ꯉꯥ ꯐꯥꯕ ꯆꯠ ꯩ ꯖꯔꯅꯤꯁꯤꯗ ꯃꯌꯥꯝ ꯊꯦꯡꯅꯈ꯭ꯔꯦꯀꯣ ꯊꯦꯡꯅꯕꯗꯨꯗꯤ ꯎꯝ ꯕꯨꯠ ꯕ꯭ꯔꯦꯗ ꯐꯥꯎ ꯌꯥꯎꯅ ꯊꯦꯡꯅꯩ ꯍꯨꯔꯥꯟꯕ ꯑꯗꯨ ꯑꯗꯥ ꯌꯥꯎꯅ
ꯑꯩ ꯀꯩꯝ ꯄꯥꯗꯦ ꯀꯃꯥꯏꯅ ꯏꯗꯣꯔꯤꯒꯦ ꯅꯪ ꯋꯥꯔꯤ ꯈꯨꯨꯂꯤꯗꯣꯆ ꯆꯥꯟꯅꯗꯦꯅ ꯐꯖꯅ ꯂꯤꯔꯣ ꯍꯥꯏ ꯋꯥꯔꯤꯗꯣ ꯍꯥꯏꯗꯤ ꯏꯕ ꯌꯥꯗꯕ ꯃꯑꯣꯗ ꯂꯤꯔꯣ ꯍꯥꯏꯔꯕ
ꯑꯗꯨꯗꯤ ꯑꯩ ꯍꯩꯗꯣꯏ ꯃꯥꯟꯗꯦꯌꯦ
ꯐꯖꯔꯦ ꯁꯤꯒꯤ ꯀꯦꯔꯦꯛꯇꯔꯒꯤꯗꯤ ꯃꯇꯥꯡꯗ ꯑꯣꯏꯅ ꯍꯥꯏꯔꯛꯑꯣꯗꯩ ꯑꯗꯨꯗꯤ ꯏꯟꯗ꯭ꯔꯅꯥꯠꯀꯤ ꯀꯦꯔꯦꯛꯇꯔꯒꯤ ꯃꯇꯥꯡꯗ ꯈꯔ ꯍꯥꯏꯔꯛꯑꯣ ꯍꯅꯗꯗꯤ ꯀꯦꯔꯦꯛꯇꯔꯒꯤ ꯃꯇꯥꯡꯗ ꯈꯔ ꯍꯥꯏꯔꯛꯑꯣ ꯍꯥꯏꯗꯤ ꯃꯔꯨ ꯑꯣꯏꯕ ꯃꯆꯪ ꯑꯣꯏꯕꯗꯣ ꯐ ꯁꯛꯥꯟꯗ ꯌꯥꯅ ꯍꯅꯦ
ꯅꯪꯅ ꯋꯥꯔꯤ ꯂꯤꯔꯛꯑꯣꯅ ꯍꯥꯏꯕꯗꯨꯒꯤꯅꯦ ꯑꯩꯅ ꯋꯥꯔꯤ ꯂꯤꯔꯛꯏꯗꯣ ꯁ꯭ꯔꯤꯀꯥꯟꯁꯤꯅ ꯑꯃꯨꯛ ꯀꯩꯅꯣ ꯇꯧꯕꯃꯥ ꯃꯃꯥ ꯃꯄꯥꯅ ꯍꯥꯏꯕ ꯏꯟꯕ ꯏꯪꯕ ꯃꯕꯨꯛ ꯃꯔꯥ ꯇꯞꯄ ꯑꯗꯨꯒ ꯀꯩꯅꯣ ꯇꯧꯕ ꯂꯥꯏꯔꯤꯛ ꯂꯥꯏꯁꯨ ꯍꯩꯕ ꯑꯗꯨꯒ ꯃꯇꯝꯗꯨꯒꯤ ꯀꯩꯍꯥꯏꯅꯤ ꯁꯥꯇꯤꯗ ꯌꯥꯝꯅꯥ ꯎꯝ ꯏꯝꯄ꯭ꯔꯦꯁ ꯑꯣꯏꯖꯕꯗꯣ ꯑꯗꯨꯒꯨꯝꯕ ꯅꯨꯄꯥꯅꯦꯕ
ꯎꯝ
ꯑꯗꯨꯗꯨꯒ ꯀꯩꯅꯣꯁꯤꯅ ꯑꯃꯨꯕꯨꯛ ꯃꯥꯁꯦ ꯀꯤꯕꯗꯤ ꯈꯪꯗꯦ ꯇꯧꯅꯤ ꯇꯧꯔꯣꯏꯗꯤ ꯑꯗꯨꯝ ꯃꯁꯥꯅꯗꯨꯝ ꯑ ꯃꯁꯥ ꯃꯁꯨ ꯑꯗꯨꯝ ꯆꯣꯡꯉꯝ ꯆꯥꯖꯗꯕ ꯑꯗꯨꯕꯨ ꯃꯕꯨꯛ ꯃꯔꯥꯁꯦ ꯇꯞ ꯇꯥꯔꯒꯁꯨ ꯀꯇꯨ ꯀꯥꯔꯟꯒꯨꯝꯕ ꯁꯤꯀꯥꯟꯅ ꯍꯧꯕꯗ ꯊꯕꯛ ꯃꯊꯧ ꯆꯥꯗꯕ ꯑꯀꯤ ꯑꯈꯪꯒꯤ ꯊꯕꯛꯇꯤ ꯃꯉꯣꯟꯗ ꯂꯩꯇꯦꯕ ꯀꯤꯕ ꯈꯪꯗꯕ ꯅꯨꯄꯥ ꯑꯃꯗꯤ ꯑꯣꯏꯔꯦ
ꯁꯤꯀꯥꯟꯇ ꯑ
ꯀꯤꯕ ꯍꯪꯗꯕ ꯅꯨꯄꯥꯝꯗꯤ ꯑꯣꯏꯔꯦ ꯑꯗꯨꯕꯨ ꯂꯥꯏꯔꯤꯛ ꯂꯥꯏꯁꯨ ꯍꯩꯕ ꯑꯗꯨꯒ ꯃꯕꯨꯛ ꯃꯔꯥ ꯇꯞꯄ ꯑꯐ ꯑꯐꯕ ꯋꯥꯈꯟ ꯈꯟꯕ ꯃꯤꯅꯨꯡꯁꯤ ꯆꯥꯎꯕ ꯃꯤꯒꯤ ꯃꯇꯦꯡ ꯄꯥꯡꯕꯗꯤ ꯑꯣꯏꯔꯦ ꯃꯥꯁꯦ ꯇꯧꯕꯇꯕꯨ ꯑꯃꯨꯛ ꯁꯤꯀꯥꯟꯁꯤꯅ ꯑꯃꯨꯛ ꯃꯉꯣꯟꯗꯒꯤ ꯍꯦꯟꯅ ꯁꯤꯀꯥꯟ ꯑꯌꯦ ꯏꯟꯗ꯭ꯔꯅꯥꯠꯁꯤꯅ ꯑꯃꯨꯛ ꯃꯉꯣꯟꯗꯒꯤ ꯑꯩ ꯍꯦꯟꯅ ꯊꯧꯅꯥ ꯂꯩꯕ ꯂꯥꯏꯔꯤꯛꯇꯤ ꯍꯩꯇꯕ ꯃꯥꯅ ꯑꯃꯨꯛ ꯃꯥ
ꯁꯤꯕ ꯀꯤꯗꯕ ꯍꯥꯏꯕ꯭ꯔꯣ ꯁꯤꯀꯥꯟꯁꯦ
ꯁ꯭ꯀꯥ ꯅꯠꯇꯦ ꯏꯟꯗ꯭ꯔꯅꯥꯠꯁꯤꯅ ꯁꯤꯕ ꯀꯤꯗꯕ
ꯑꯗꯨꯗꯣ ꯑꯩꯒꯤ ꯑꯝꯇ ꯍꯪꯒꯦ ꯑꯗꯨ ꯃꯕꯨ ꯃꯔꯥ ꯇꯞꯄ ꯍꯥꯏꯁꯦ ꯃꯥꯒꯤ ꯑꯦꯛꯖꯥꯝꯄꯜ ꯑꯃ ꯄꯔꯛꯑꯣꯅꯦ ꯁꯤꯀꯥꯟꯗ
ꯐꯤꯀꯥꯟꯁꯦ ꯃꯕꯨꯡ ꯃꯔꯥ ꯇꯞꯄꯦꯅ ꯑꯦꯛꯖꯥꯝꯄꯜꯁꯦ ꯄꯤꯒꯦ ꯍꯥꯏ ꯇꯥꯔꯒꯗꯤ ꯉꯁꯥꯏꯒꯤ ꯎ ꯀꯩꯅꯣꯁꯦ ꯏꯟꯇ꯭ꯔꯅꯥꯠꯁꯤꯅ ꯃꯥꯁꯦ ꯀꯩꯅꯣ ꯑꯅꯟꯗꯤꯒꯤ ꯌꯨꯝꯗ ꯄꯨꯅꯦꯕ ꯌꯨꯝꯗ ꯄꯨꯕ ꯅꯨꯃꯤꯠꯁꯤꯗ ꯑꯅꯗꯥ ꯇꯤꯗꯤꯒꯤ ꯅꯨꯄꯥꯁꯤꯒ ꯑꯅꯗ ꯗꯦꯕꯤꯒꯤ ꯅꯨꯄꯥꯁꯤꯒ ꯁ꯭ꯔꯤꯀꯥꯟ ꯀꯩꯅꯣ ꯏꯟꯗ꯭ꯔꯅꯥꯠꯀ ꯐꯨꯅ ꯑꯗꯨꯅꯦꯕ
ꯎꯝ
ꯑꯗꯨꯀꯥꯟ ꯑꯗꯨꯀꯥꯟꯗꯨꯗ ꯑꯗꯨꯝ ꯃꯥꯏ ꯃꯕꯨꯛ ꯃꯔꯥ ꯇꯞꯄꯒꯤ ꯁꯛ ꯎꯕ ꯐꯪ ꯗ ꯃꯥꯅ ꯑꯅꯤꯗꯨ ꯈꯥꯝꯇꯣꯛꯄ ꯏꯟꯗ꯭ꯔꯅꯥꯅ ꯉꯁꯥꯏꯒꯤ ꯑꯅꯗꯥꯗꯤ ꯗꯤ ꯅꯨꯄꯥꯒ ꯐꯨꯅꯗꯣꯏꯅꯦꯕ ꯑꯗꯒꯤ ꯏꯟꯗ꯭ꯔꯗꯥꯠꯅ ꯐꯤꯡꯉꯛꯇꯣꯏꯅꯦꯕ ꯑꯗꯨ ꯃꯇꯝꯗꯨꯗ ꯐꯤꯡꯉꯛꯄ ꯈꯣꯠꯂꯛꯄꯁꯦ ꯑꯅꯝꯕ ꯃꯇꯝꯗ ꯁꯨꯀꯥꯅ ꯂꯣꯏ ꯐꯥꯗꯗꯣꯏꯅꯦꯕ ꯏꯟꯗ꯭ꯔꯗꯥꯠꯅ ꯆꯥꯎ ꯁꯥꯎꯕꯕꯨ ꯑꯣꯏꯔꯣ ꯑꯃꯕꯨ ꯑꯣꯏꯔꯣ
ꯐ ꯑꯦꯛꯥꯄꯜ ꯑꯦꯄꯤꯔꯛ ꯍꯥꯏ ꯃꯁꯤꯗ ꯃꯃꯥ ꯃꯄꯥꯅ ꯍꯥꯏꯕꯤ ꯏꯟꯕ ꯀꯃꯥꯏꯅ ꯇꯧꯏꯜꯂꯤꯅꯣ
ꯃꯥꯁꯦ ꯃꯃꯥ ꯃꯄꯥꯅ ꯂꯥꯏꯔꯤꯛ ꯇꯝꯅꯕꯒꯤꯗꯃꯛꯇ ꯊꯥꯔꯛꯏꯅꯦꯕꯀꯣ ꯃꯅꯦꯒꯤ ꯃꯌꯨꯝꯗ ꯑꯗꯨꯁꯨ ꯃꯥ ꯃꯕꯨꯛ ꯃꯄꯛꯅꯤꯡ ꯆꯪꯅ ꯂꯥꯏꯔꯤꯛ ꯂꯥꯏꯁꯨ ꯇꯝꯃꯒ ꯑꯗꯨꯝ ꯃꯅꯦ ꯈꯣꯏ ꯃꯌꯥꯝꯕꯈꯣꯏꯅ ꯍꯥꯏꯕ ꯏꯜꯂꯒ ꯂꯩꯔꯦ ꯁꯤ ꯁꯤꯁꯨ ꯑꯣꯕꯤꯗꯦꯟ ꯑꯣꯏꯕ ꯃꯤ ꯑꯃꯒꯤ ꯑꯉꯥꯡ ꯑꯃꯒꯤ ꯃꯁꯛꯅꯦ ꯑꯗꯨ ꯑꯦꯛꯖꯥꯝꯄꯜ ꯄꯤꯕ ꯌꯥꯔꯦ ꯃꯥꯗꯣ ꯒ꯭ꯌꯥꯟ ꯇꯥꯅ ꯂꯩꯕꯗꯨꯃ ꯂꯥꯏꯔꯤꯛꯁꯦ ꯄꯥꯗ꯭ꯔꯗꯤ ꯀꯔꯤꯝꯇꯗꯤ ꯈꯪꯗꯤ ꯈꯪꯉꯣꯏꯅ ꯑꯩꯅ ꯍꯥꯏꯁꯦ ꯑ ꯍꯥꯏꯕ ꯍꯥꯏꯁꯤꯡꯁꯤ ꯈꯤꯇꯪ ꯏꯕꯗꯤ ꯀꯩꯁꯨ ꯌꯥꯔꯣꯏ ꯑꯩꯅꯁꯨ ꯂꯣꯏꯅꯃꯛ ꯍꯥꯏꯕ ꯉꯝꯃꯣꯏꯕ
ꯅ ꯅꯪ ꯍꯥꯏꯗꯣ ꯑꯗꯨ ꯃꯇꯦꯛ ꯃꯇꯦꯛ ꯈꯔꯗꯨ ꯏꯔꯔꯣꯏꯔ ꯁꯨꯏꯗꯕꯨꯗꯤ ꯈꯔ ꯏꯌꯨ ꯐꯠꯇ꯭ꯔꯣ
ꯍꯣꯏ ꯑꯗꯣ ꯅꯪꯅ ꯏꯁꯧ ꯂꯥꯡꯉꯛꯄꯗꯣ ꯁꯣ ꯑꯗꯨꯝ ꯂꯥꯛꯑꯅꯦ ꯅꯪꯗꯤ
ꯁꯤ ꯁꯇꯤꯗ ꯑꯃꯗ ꯁꯣꯛꯀꯠꯄ ꯍꯥꯏꯅꯤ ꯀꯃꯥꯏꯅ ꯇꯧꯔꯀꯥꯟ ꯁꯣꯛꯗꯣꯏꯅꯣ ꯁꯤꯅ
ꯑ
ꯁꯇꯤ ꯗꯙꯔꯃꯗ ꯍꯥꯏꯗꯤ ꯃꯥ ꯁꯇꯤ ꯗꯙꯔꯃꯗ ꯂꯨꯞꯆꯕ ꯍꯥꯏꯗꯤ ꯎꯝ ꯏꯟꯗꯤꯌꯥꯟꯒꯤ ꯀꯜꯆꯔꯗꯨꯣ ꯎꯕꯗ ꯃꯥꯗꯣ ꯀ ꯄꯨꯛꯅꯤꯡꯗꯣ ꯀꯅꯤ
ꯑ
ꯍꯔꯥꯎꯕ ꯀꯩꯅꯣꯝ ꯇꯧꯔꯤꯏꯗꯅ ꯐꯥꯎꯏꯅ ꯀꯩꯅꯣꯝ ꯍꯥ
ꯃꯥꯁꯦ ꯏꯝꯄ꯭ꯔꯦꯁ ꯑꯣꯏ ꯍꯥꯏ ꯃꯥꯅ ꯈꯟꯖꯩꯕ ꯃꯥꯒꯤ ꯅꯨꯄꯤꯗꯨꯗꯤ ꯑꯅꯗꯥ ꯗꯦꯗꯤꯗꯧꯅ ꯑꯅꯗꯥ ꯗꯦꯗꯤꯖꯤꯗꯤ ꯇ꯭ꯔꯦꯗꯤꯁꯅꯦꯜ ꯋꯨꯃꯦꯟꯅꯤꯗꯅ
ꯎꯝ
ꯑꯥ ꯑ ꯑꯗꯨꯗꯤꯁꯦ ꯃꯥꯅ ꯌꯥꯝ ꯄꯥꯝꯖꯩꯌꯦꯕ ꯃꯔꯝꯗꯤ ꯃꯥꯒꯤ ꯅꯨꯄꯤ ꯑꯣꯏꯅ ꯄꯥꯝꯖꯕ ꯅꯠꯇꯕ ꯅꯨꯄꯤ ꯑꯃ ꯑꯣꯏꯅ ꯄꯥꯝꯖꯕꯗꯣ ꯅꯨꯄꯤ ꯑꯃ ꯑꯣꯏꯅ ꯃꯥꯒꯤ ꯀꯦꯔꯦꯛꯇꯔꯁꯦ ꯌꯥꯝ ꯄꯥꯝꯖꯩꯌꯦꯕ ꯃꯥꯅ ꯑꯗꯣ ꯃꯥꯅ ꯄꯥꯝꯖꯩꯕ ꯀꯦꯛ ꯦꯛꯇꯔꯁꯦ ꯑꯃꯨꯛ ꯇ꯭ꯔꯦꯗꯤꯁꯅꯦꯜ ꯋꯨꯃꯦꯟ ꯑꯃꯒꯤ ꯀꯦꯔꯦꯛꯇꯔ ꯑꯗꯒꯤ ꯃꯥꯅꯕꯀꯣ ꯀꯌꯥ ꯁꯨꯕ ꯄꯨꯞꯅꯣ ꯗꯤ ꯑꯩ ꯈꯪꯗ꯭ꯔꯦ ꯃꯥꯅ ꯍꯥꯏꯈꯤꯕ ꯑꯩꯒꯤ ꯇꯥꯏꯞ ꯍꯥꯏꯗꯤ ꯃꯥꯒꯤ ꯇꯥꯏꯞꯇꯤ ꯃꯥꯒꯤ ꯇꯥꯏꯞꯀꯤ ꯅꯨꯄꯤꯗꯤ ꯇ꯭ꯔꯦꯗꯤꯁꯅꯦꯜ ꯋꯨꯃꯦꯟꯅꯦꯅ ꯑꯩꯗꯤ ꯀꯩꯅꯣ ꯇꯧꯕ ꯅꯨꯄꯤꯁꯦ ꯃꯁꯥꯒꯤ ꯙꯔꯃ ꯀꯥꯡꯂꯣꯟ ꯉꯥꯛꯅ ꯆꯠꯄ ꯅꯨꯄꯤꯁꯦ ꯑꯩꯒꯤ ꯄꯥꯝꯖꯩ ꯍꯥꯏꯔꯒ ꯃꯥꯗꯣ ꯅꯨꯡꯁꯤꯕꯕꯨꯗꯤ ꯑꯃ ꯅꯨꯄꯤ ꯑꯃ ꯖꯒꯣꯏ ꯁꯥꯕꯤ ꯅꯨꯄꯤ ꯑꯃꯗ ꯅꯨꯡꯁꯤꯗꯣꯏꯅꯤ ꯗꯅ ꯑ ꯑꯗꯨ ꯑꯗꯨꯃꯥꯏꯅ ꯑꯗꯨꯃꯥꯏꯅ ꯗ꯭ꯔꯦꯁ ꯇꯧꯋꯦꯕ ꯃꯥꯒꯤ ꯇꯥꯏꯞꯁꯦ ꯉꯁꯥꯏꯒꯤ ꯉꯁꯥꯏ ꯃꯥꯁꯦ ꯀꯔꯝꯕ ꯃꯤꯅ ꯏꯝꯄ꯭ꯔꯦꯁ ꯇꯧꯒꯗꯒꯦ ꯍꯥꯏ ꯀꯥꯟꯗ ꯉꯁꯥꯏꯒꯤ ꯀꯩꯅꯣꯗꯨꯅ ꯇ꯭ꯔꯦꯗꯤꯁꯅꯦꯜ ꯗꯣꯔꯃꯦꯟ ꯑꯃꯁꯦ ꯃꯥ ꯄꯥꯝꯖꯩꯌꯦꯕ
ꯑꯝ
ꯗ ꯌꯥꯎꯈꯤꯕꯗꯣ
ꯎꯝ ꯑꯗꯨꯒ ꯁꯤ ꯃꯕꯨ ꯃꯔꯥ ꯇꯞꯄ ꯈꯥꯝꯇꯣꯛꯄꯩ ꯂꯩꯔꯦꯀꯣ ꯑꯗꯨꯒ ꯃꯤꯅꯨꯡꯁꯤ ꯆꯥꯎꯕ ꯍꯥꯏꯁꯤꯗ ꯑꯅꯗꯗꯦꯗꯤ ꯎꯠꯄꯗ ꯂꯥꯛꯇꯣꯏꯕ
ꯎꯝ
ꯎꯝ
ꯑꯅꯥꯗꯥ ꯗꯗꯤꯗ ꯃꯥꯅ ꯃꯁꯛ ꯁꯨꯡꯈꯪ ꯈꯪꯅꯗꯅ ꯁꯤꯀꯥꯟꯝꯅ ꯂꯤꯕ ꯋꯥꯔꯤꯗꯒꯤ ꯑꯅꯗꯥꯗꯤꯗ ꯂꯨꯄꯥ ꯃꯉꯥꯒ ꯄꯤꯔꯝꯃꯦꯕ ꯃꯣꯏ ꯃ ꯃꯇꯦ ꯍꯣꯏ
꯭ꯀꯥꯟ ꯏꯟ꯭ꯔꯅ ꯏꯟ꯭ꯔꯅ ꯏ꯭ꯔꯅꯟ ꯌꯣꯗ ꯔꯣ꯭ꯔꯤꯀꯥꯟ ꯌꯣꯗ ꯔꯣ
ꯏꯟꯗ꯭ꯔꯅꯥꯠꯅ ꯁꯀꯥꯟꯗ ꯂꯤꯗꯣꯏꯅꯦꯕ
ꯎꯝ
ꯑꯅꯗꯥꯒꯤ ꯃꯇꯥꯡꯗ ꯑꯗꯨꯗꯨꯒꯤ ꯁ꯭ꯔꯤꯀꯥꯟꯁꯤꯅ ꯑꯃꯨꯛ ꯅꯨꯡꯁꯤꯗꯅ ꯉꯁꯥꯏ ꯄꯩꯁꯥꯗꯨꯣ ꯄꯤꯔꯝꯗꯣꯏꯅꯦꯕ ꯏꯆꯦꯗꯨꯗ
ꯨꯕꯉꯥ
ꯄꯩꯁꯥꯜ ꯄꯉ
ꯂꯨꯄꯥ ꯅꯠꯇ꯭ꯔꯒ ꯄꯩꯁꯥ
ꯄꯩꯁꯥ ꯄꯩꯁꯥ
ꯄꯥꯏꯁꯦꯗꯔꯥ ꯄꯤ ꯌꯥ ꯑꯦꯁꯤ ꯇꯔꯥꯕ
ꯈꯪꯗꯦ ꯑꯩ ꯀꯥꯎꯈ꯭ꯔꯦ ꯑꯗꯨꯗꯤ ꯌꯦꯡꯉꯔꯛꯀꯦ ꯑꯃꯨꯛ
ꯑꯗꯨꯒ ꯃꯥꯏꯀꯦꯛꯇꯁꯤꯗ ꯂꯣꯏꯔꯤꯕ ꯃꯃꯥ ꯃꯄꯥꯅ ꯍꯥꯏꯕ ꯏꯟꯕ ꯍꯥꯏꯔ ꯂꯩꯔꯗꯅ ꯂꯥꯏꯔꯤꯛ ꯂꯥꯏꯁꯨ ꯍꯩꯕ ꯁꯇꯤ ꯙꯔꯃꯗ ꯁꯧꯒꯠꯄ ꯍꯥꯏꯗꯤ ꯁꯨꯝ ꯏꯝꯄ꯭ꯔꯦꯁ ꯑꯣꯏꯕꯗꯣ ꯑꯗꯨꯝ ꯋꯥ ꯇꯞ
ꯎꯝ ꯑꯗꯨꯕꯨ ꯎꯝ ꯑꯗꯨꯕꯨ ꯁꯇꯤꯤꯁ ꯑꯃ ꯁꯧꯒꯠꯄꯗꯤ ꯍꯥꯏꯕ ꯌꯥꯔꯣꯏꯔ ꯅꯨꯄꯤ ꯑꯣꯏꯕꯤꯒꯤ ꯃꯇꯝꯗꯨꯒꯤ ꯇ꯭ꯔꯦꯗꯤꯁꯅꯦꯜ ꯋꯨꯃꯦꯟ ꯑꯃ ꯃꯁꯛꯇꯨꯗ ꯃꯥ ꯄꯥꯝꯖꯕ ꯐꯥꯎꯕꯅ ꯏꯗꯣꯏꯅꯦ ꯁꯧꯗꯤ ꯃꯥ ꯁꯨꯡꯁꯧ ꯁꯧꯒꯠꯈꯤꯗꯦ ꯁꯧꯒꯠꯄꯗꯤ ꯁꯨꯡꯧ ꯁꯧꯒꯠꯈꯤꯗꯦ
ꯑꯗꯨ ꯁꯧꯒꯠꯄ ꯅꯠꯇꯦ ꯍꯥꯏꯕꯒꯤ ꯈꯨꯗꯝ ꯑꯇ
ꯁꯒꯣꯏꯕꯟꯇ ꯍꯥꯏꯕꯩ ꯈꯨꯗꯝꯗꯤ ꯃꯥꯅ ꯑ ꯀꯩꯅꯧ ꯃꯨꯄꯥꯃꯩꯗꯣ ꯑꯗꯨꯗꯒꯤ ꯖꯥꯁ ꯂꯛꯁꯃꯤꯗꯣ
ꯑꯣꯁ ꯑꯗꯨ ꯃꯥꯔꯥꯁ ꯁꯨꯃꯤꯅ ꯄꯥꯝꯖꯕꯩꯁꯤꯦ ꯀꯩ ꯍꯥꯏ ꯍꯥꯏꯗꯣꯏꯅꯣ ꯑꯗꯨꯒꯤ ꯃꯇꯥꯡꯗꯣ
ꯃꯥꯁꯦ ꯁꯨꯃꯥꯏꯅ ꯃꯥ ꯔꯥꯁ ꯂꯛꯁꯃꯤ ꯊꯦꯡꯅꯗ꯭ꯔꯤꯉꯩꯗ ꯃꯥꯁꯦ ꯇ꯭ꯔꯦꯗꯤꯁꯅꯦꯜ ꯋꯨꯃꯦꯟꯁꯦ ꯄꯥꯝꯃꯝꯃꯦꯕ ꯇꯧꯕꯇꯕꯨ ꯑꯃꯨꯛ ꯔꯥꯁ ꯂꯛꯁꯃꯤꯒꯤ ꯆꯔꯤꯇ꯭ꯔ ꯎꯔ ꯃꯇꯨꯡ ꯑꯗꯒꯤ ꯔꯥꯁ ꯂꯛꯁꯃꯤꯗ ꯅꯨꯡꯁꯤꯕ ꯐꯥꯎꯕ ꯃꯤꯅꯨꯡꯁꯤꯖꯨꯡ ꯐꯥꯎꯔꯛꯑꯅꯤꯕ ꯄꯨꯟꯁꯤ ꯑ ꯃꯥꯅ ꯅꯨꯡꯁꯤꯔ ꯅꯨꯡꯁꯤꯔꯛꯈ꯭ꯔ ꯇꯥꯔꯒꯗꯤ ꯃꯉꯗ ꯇ꯭ꯔꯦꯗꯤꯁꯅꯦꯜ ꯋꯤꯦꯟ ꯑꯃ ꯑꯣꯏ ꯑꯣꯏꯗꯦ ꯍꯥꯏꯕꯗꯣ ꯊꯤꯔꯛꯇꯕꯗꯣ
ꯎꯝ
ꯁꯤꯥꯁ ꯔꯥꯁ ꯂꯛꯁꯃꯤꯗ ꯅꯨꯡꯁꯤꯕꯀꯣ ꯃꯥꯅ ꯅꯨꯡꯁꯤꯩꯁꯦ
ꯎꯝ ꯁꯤꯖꯩꯑꯦ ꯑꯗꯣꯕꯥꯅꯤ ꯊꯣꯡꯗꯤ ꯊꯨꯡꯅꯗꯦ
ꯅꯣꯏ ꯁꯥꯕꯤꯅꯤ ꯈꯨꯁꯤꯁ
ꯎꯝ
ꯁꯤꯃ ꯀꯔꯦꯛꯇꯔ ꯂꯩꯐꯝ ꯊꯣꯛꯄ ꯀꯣꯏꯁꯟ ꯑꯃꯅꯤ ꯅꯩꯅꯔꯒ ꯂꯣꯏꯔꯦ ꯌꯥꯝꯅ ꯀꯥ ꯍꯟꯅ ꯄꯥꯗ꯭ꯔꯁꯨ ꯌꯥꯅꯗ
ꯎꯝ ꯅꯪ ꯅꯪꯒ ꯌꯥꯝ ꯅꯩꯅꯗꯣꯏꯁꯦ ꯇ꯭ꯔꯦꯗꯤꯁꯅꯦꯜ ꯋꯨꯃꯦꯟ ꯑꯃꯒ ꯉꯁꯥꯏꯒꯤ ꯇ꯭ꯔꯦꯗꯤꯁꯅꯦꯜ ꯋꯨꯃꯦꯟ ꯅꯠꯇꯕꯤꯗꯣ ꯑꯅꯤꯗꯨꯒꯤ ꯀꯦꯔꯦꯛꯇꯔ ꯑꯅꯤꯗꯨꯅꯦꯕ ꯃꯔꯨꯑꯣꯏ ꯈꯪꯗꯣꯏꯁꯦ ꯁ꯭ꯔꯤꯀꯥꯟꯀꯤꯗꯤ ꯀꯦꯔꯦꯛꯇꯔ ꯈꯉ ꯌꯥꯏꯕ ꯁꯤꯀꯥꯟ ꯀꯦꯔꯦꯛꯇꯔꯗꯤ ꯃꯁꯥꯒꯤ ꯏꯖꯕꯅꯤꯅ ꯀꯩꯁꯨ ꯃꯥ ꯌꯥꯎꯔꯛꯑꯣꯦꯕ ꯏꯟꯗ꯭ꯔꯅꯥꯠꯤ ꯀꯦꯛꯇꯔꯝꯕ ꯈꯪꯗꯟꯕꯏ
ꯔ ꯀꯦꯇ ꯍꯥꯏ ꯑꯣꯏꯗꯤ
ꯈꯨꯊꯣꯡ ꯆꯥꯗꯕ ꯅꯨꯄꯥ ꯃꯥꯕꯨꯛ ꯃꯥ ꯄꯥꯎ ꯐꯥꯕ ꯎꯝ ꯍꯥꯏꯗꯤ ꯃꯒꯥꯎ ꯊꯤꯕ ꯑꯉꯥꯡ ꯑꯃ ꯑꯣꯏꯅ ꯍꯧꯔꯛꯑꯅꯤ ꯃꯥꯁꯦ ꯁ꯭ꯀꯨꯜꯗꯒꯁꯦ ꯁꯥꯇ꯭ꯔ ꯎꯝ
ꯎꯣ ꯑꯗꯨ ꯑꯦꯛꯖꯥꯄꯜ ꯑꯣꯏꯅ ꯍꯥꯏꯔꯑꯣ ꯑꯦꯛꯥꯝꯜ ꯑꯣꯏꯅ ꯍꯥꯏꯔꯑꯣ ꯑꯗꯨ ꯑꯣꯞꯇꯣꯞꯄ ꯄꯣꯏꯟꯒꯤ
ꯎꯝ ꯎꯝ ꯎꯝ ꯎꯝ ꯃꯕꯨꯛ ꯐꯕꯗꯨꯅ ꯑꯍꯥꯟꯕꯗ ꯍꯥꯏꯔꯛꯑꯒꯦ ꯀꯣ ꯃꯥꯁꯦ ꯃꯕꯨꯛ ꯐꯕ ꯃꯤꯅꯨꯡꯁꯤ ꯆꯥꯎꯕ ꯃꯤ ꯑꯃꯅꯦ ꯑꯗꯨꯒ ꯃꯤꯒꯤ ꯃꯇꯦꯡ ꯄꯥꯡꯕꯁꯦ ꯄꯨꯟꯅ ꯍꯥꯏꯔꯛꯑꯒꯦ ꯉꯁꯥꯏ ꯐꯥꯔꯁꯇ ꯏꯟꯇꯔꯅꯥꯠꯀꯤ
ꯑꯗ ꯍꯦ ꯍꯥꯏ ꯏꯗꯤꯦ ꯁꯨꯃꯥꯏ ꯍ ꯃꯊꯣꯡ ꯆꯥꯗꯕ ꯃꯕꯨꯡ ꯄꯥꯎ ꯐꯕ ꯍꯥꯏꯗꯅ ꯑꯗꯨꯒꯤ ꯄꯣꯏꯟꯒꯤꯗꯣ ꯍꯥꯟꯅ ꯍꯥꯏꯒꯦꯗꯅ ꯑꯗꯨꯒ ꯑꯦꯛꯖꯥꯝꯄꯜꯗꯣ
ꯑꯕꯔꯥ ꯑ ꯗꯤꯇꯦꯜ ꯆꯕ ꯂꯥꯏꯔꯤꯛꯁꯦ ꯑꯩꯅ ꯑꯃꯨꯛꯇꯪ ꯈꯛꯇꯅꯦ ꯄꯥꯈ꯭ꯔꯤꯁꯦ
ꯀꯥꯏ ꯀꯩꯁꯨ ꯀꯥꯏꯗꯦꯗꯗ ꯑꯗꯨꯁꯨ
ꯇꯪ ꯁꯣꯏꯔꯝꯃꯒ ꯑꯩꯉꯣꯟꯗ ꯇꯥꯏꯇꯟꯅꯗꯣꯏꯔꯝꯅꯤ
ꯇꯥꯏꯅꯔꯣꯏ ꯇꯥꯏꯅꯔꯣꯏꯁꯤ ꯑꯩ ꯁꯨꯄꯥ ꯄꯥꯗꯕꯕꯨꯗꯤ ꯈꯔ ꯄꯥꯔꯒ ꯏꯕꯗꯨꯝ ꯐꯠꯇ꯭ꯔꯣ ꯑ ꯄꯄꯥꯕ ꯅꯉꯣꯟꯗꯒꯤ
ꯎꯝ ꯑꯗꯨ ꯅꯪꯗꯣ ꯑꯩꯅ ꯍꯥꯏꯌꯦꯦ ꯈꯔꯗꯣ ꯂꯧꯁꯜꯍꯜꯂꯣꯕ ꯑꯗꯨꯗꯤ ꯅꯠꯇꯦ ꯑꯃꯨꯛ ꯅꯪꯅ ꯄꯥꯝꯍꯟꯅꯤꯡ ꯅꯪꯅ ꯇꯥꯛꯍꯟꯅꯤꯡꯕ ꯃ ꯃꯁꯗ ꯇꯍ ꯍꯋ
ꯑꯦ ꯇꯥꯛꯇꯗꯤ ꯀꯩꯅꯣ ꯁꯤ ꯇꯥꯛ ꯅꯪ ꯑꯄꯥꯕ ꯅꯣ ꯑ ꯄꯥꯎꯅ ꯍꯣꯟꯗ꯭ꯔꯦ ꯍꯥꯏꯔꯗꯤ ꯀꯃꯥꯏ ꯀꯩꯅꯣ ꯇꯧꯗꯣꯔꯤꯦ
ꯇꯥꯍꯟꯅꯤꯡꯉꯤ ꯃꯑꯣꯡꯗꯣ
ꯍꯩꯗꯅꯕꯨ ꯇꯥꯛꯏꯁꯤꯗꯤ ꯆꯥꯍꯧꯁꯦ ꯃꯊꯨꯝꯊꯨꯝ ꯆꯥꯗꯕ
ꯍꯥꯥ ꯑꯦꯛꯖꯥꯝꯄꯜꯗꯃꯖꯦ ꯃꯤꯒꯤ ꯃꯇꯦꯡ ꯄꯥꯡꯕꯤꯕ ꯃꯤꯒꯤ ꯃꯇꯦꯡ ꯄꯥꯡꯕꯤꯕ ꯃꯕꯨꯛꯁꯦꯜ ꯆꯥꯎꯕ ꯁꯤꯗ ꯑꯦꯛꯖꯥꯝꯄꯜ ꯄꯤꯔꯛꯑꯒꯦ ꯉꯁꯥꯏ ꯃꯥꯅ ꯑꯍꯥꯟꯕꯗ ꯁ꯭ꯔꯤꯀꯥꯟꯁꯦ ꯀꯟꯕꯤꯔꯦꯀꯣ ꯃꯨꯁꯜꯃꯥꯟꯔꯤꯅꯒꯦ ꯑꯅꯤ ꯁꯨꯕ ꯁꯤꯀꯥꯟꯖꯦ ꯏꯁꯥꯂꯔꯣ ꯅꯪꯈꯤꯖꯥ
ꯏ ꯋꯥꯥꯡ ꯇꯔꯀꯦ ꯄꯠꯇꯔꯀꯦ
ꯅꯣꯕꯦꯜꯗꯨꯅ ꯍꯥꯟꯅ ꯄꯥꯊꯣꯛꯄ ꯀꯩꯗꯧꯕꯒꯦ ꯍꯥꯏꯕꯅꯤꯗ
ꯅꯪꯗꯕꯩꯅꯤ
ꯀꯩ ꯊꯕꯛ ꯆꯛꯇꯅ
ꯆꯪ ꯂꯣꯏ ꯄꯥꯂꯣꯏꯕ ꯑꯇ ꯍꯥꯏꯔꯛꯅꯦ ꯑꯩꯃ
ꯎꯝ
ꯅꯠꯇꯦ ꯂꯣꯏꯅꯃꯛ ꯍꯥꯏꯗꯤ ꯏꯁ ꯅꯣꯕꯦꯜ ꯀꯩꯀꯩ ꯅꯠꯇꯕꯤꯗ ꯂꯥꯏꯔꯤꯛꯇꯣ ꯂꯣꯏꯅ ꯄꯥꯜꯔꯣꯏꯕ ꯍꯥꯏꯕ
ꯊꯥꯏ ꯆ ꯂꯣꯏ ꯜꯣꯦ
ꯁꯤꯂꯦꯕꯁ ꯀ
ꯅ ꯃ
ꯁꯤꯂꯦꯕꯁꯀꯤ ꯂ ꯂꯣꯏ ꯄꯔ ꯄ ꯎꯝ
ꯎꯝ ꯆꯤꯡꯂꯣꯟ ꯀꯌꯥ ꯂꯥꯟꯅ ꯑꯗꯣ ꯑꯗꯨꯗꯤ ꯄꯨꯟꯅ ꯄꯥꯗꯦ ꯁꯔꯅ ꯈꯟꯇꯣꯛꯑꯝꯕ ꯈꯔꯗꯨꯗ ꯄꯥ ꯑꯟꯇꯣꯝꯕ ꯈꯔꯗ ꯄꯥꯔꯦ ꯂꯣꯏꯔꯦ ꯑꯗꯨꯒ
ꯌꯥꯔ ꯄꯥ ꯌꯥꯔ ꯂꯩꯁꯤꯇ ꯑ ꯅꯪꯗꯅ ꯃꯇꯦꯡ ꯄꯥꯡꯕꯤꯕ ꯁ꯭ꯔꯤꯀꯥꯟꯀꯤ ꯀꯕꯤꯕ ꯃꯨꯁꯜꯃꯥꯟꯁꯤꯡꯗꯒꯤ ꯀꯟꯕꯤꯕ ꯆꯪꯕꯤꯕꯣ ꯃꯈꯥ ꯇꯥꯔꯣ
ꯑꯗꯨ ꯅꯪꯒꯤ ꯏꯆꯦ ꯑꯅꯥꯗꯥ ꯗꯦꯗꯤꯒꯤ ꯎ ꯃꯇꯦꯡ ꯄꯥꯡꯕꯤꯕ
ꯁꯤꯛ ꯍꯥꯞꯁꯂ ꯏꯇꯁ
ꯑꯅ ꯑꯗꯨꯅꯤꯅ ꯃꯁꯅꯦ
ꯀꯃꯤꯗꯕ
ꯣꯃꯤ ꯅꯠꯇ